ꯇꯥꯔꯦ - ꯇꯥꯔꯦ꯫
ꯑꯣ ꯑꯩ ꯑꯩꯗꯣ ꯑꯩꯃꯥꯏꯅ ꯍꯟꯖꯥꯡꯗꯣ ꯊꯣꯡꯅꯕ ꯇꯧꯊꯣꯛꯃꯟꯇꯥꯅ ꯃꯥꯗꯣ ꯆꯥꯛ ꯂꯥꯝꯃꯦꯅ ꯇꯧꯔꯕ ꯑꯩꯅ ꯍꯣꯏ ꯉꯍꯥꯛꯇꯪ ꯂꯩꯔ ꯇꯧꯒꯦ ꯑꯩ ꯏꯃꯥꯟꯅꯕꯤ ꯋꯥꯔꯤ ꯁꯥꯟꯅꯔꯤꯅ ꯍꯥꯏꯈ꯭ꯔꯕ꯫
ꯈꯣꯡꯗ꯭ꯔꯨꯝꯒ ꯈꯣꯡꯗ꯭ꯔꯨꯝ ꯀꯃꯥꯏꯅ ꯊꯣꯡꯗꯣꯏꯅꯣ
ꯈꯪꯗꯩ ꯈꯣꯡꯗꯨꯝꯗꯨꯒ ꯉꯥꯗꯨꯒ ꯒ ꯑꯣꯏꯅ ꯊꯣꯡꯖꯤꯜꯂꯒꯦ ꯉꯥ ꯃꯇꯨꯡ ꯈꯔ ꯃꯣꯏ ꯑꯉꯥꯡ ꯆꯥꯕꯩ ꯂꯩꯕꯅꯦꯕ ꯅꯠ ꯃꯦ ꯌꯦꯂꯒꯂ ꯏꯇ꯭ꯔꯦ ꯍꯩꯂꯥꯛꯒ ꯂꯣꯏ ꯆꯥ ꯂꯣꯏꯈꯔꯦ ꯀꯩꯅꯣ ꯑꯩꯈꯣꯏ ꯉꯥ ꯀꯩꯅꯣꯗꯣ ꯔꯧꯗꯣ ꯎꯄꯨꯔꯧꯗꯣ ꯑꯗ ꯃꯆꯥꯒꯤ ꯑꯩꯈꯣꯏꯁꯦ ꯆꯥꯏꯌꯦ ꯆꯥꯕꯒꯤ ꯊꯝꯃꯦꯕ
ꯎꯄꯔꯧ
ꯑꯥꯎ ꯄꯨꯔꯛꯗꯣ
ꯑꯉꯥꯡ ꯆꯥꯎꯕꯒꯤ ꯂꯩꯔꯤꯕꯔꯤꯔꯥ
ꯍꯪꯗꯤ ꯃꯣꯏꯗꯨ ꯄꯨꯔꯛꯅꯦ
ꯍꯦ ꯑꯗꯨ ꯐꯠꯇꯦ ꯑꯗꯨ ꯐꯠꯇꯦ ꯑꯉꯥꯡꯗꯨ ꯑꯗꯨꯗ ꯍꯥꯞ ꯍꯤꯗꯥꯛꯇꯣ ꯃꯣꯛꯇ ꯑꯁꯤꯕꯗ ꯆꯥꯏꯕ
ꯍꯥꯏ ꯍꯥꯏ ꯍꯣꯏ ꯍꯣꯏ ꯍꯣꯏ ꯃꯥꯅꯦ ꯍꯥ ꯄꯤꯅꯤꯅꯦꯗꯣ ꯍꯥꯇꯗꯤ ꯑꯝꯇ ꯄꯨꯔꯛ ꯌꯥꯔꯣꯏꯗꯣꯏꯅꯤꯅꯦ
ꯑꯩꯗꯤ ꯆꯥꯅꯤꯡꯗꯦ ꯌꯨꯝꯗꯕꯨ ꯄꯤꯖꯅꯤꯡꯗ꯭ꯔꯕꯅꯦꯅ ꯑꯗꯣ ꯑꯊꯣꯛꯑꯀꯥꯏ ꯅꯝꯃꯦ ꯑꯉꯥꯡꯗ ꯀꯩꯒꯤꯅꯣ ꯑꯗꯨ ꯄꯤꯖꯩꯗꯨꯕꯣ
ꯑꯣ ꯈꯪꯗꯦ ꯑꯇꯩ ꯆꯥꯒꯦꯅ ꯍꯥꯏꯗꯤ ꯄꯨꯔꯛꯧꯁꯤꯗꯅꯦ ꯇꯥꯎꯊꯣꯛꯑꯦꯗꯅ ꯑꯗꯨꯗꯨꯒꯅꯦ ꯑꯗꯨꯒꯗꯨꯒ ꯇꯥꯒꯦ ꯍꯥꯏꯅꯤ
ꯕꯖꯥꯔꯗꯅꯦ ꯉꯥ ꯅꯥꯄꯤ ꯆꯥꯕꯤꯒꯨꯝꯕ ꯑꯆꯧꯕ ꯕꯥꯎꯒꯨꯝꯕ ꯑꯗꯨ ꯑꯣꯏꯅꯅꯦ ꯂꯩ ꯌꯣꯠ
ꯑꯣ ꯐꯤꯡ ꯐꯤꯅꯤꯡ ꯆꯣꯡꯕꯗꯣ ꯎꯝ ꯑꯦ ꯍꯥꯏꯕ ꯌꯥꯝ ꯌꯥꯎꯔꯕꯅꯤ ꯃꯤ ꯃꯦꯗꯥꯝ ꯎꯤꯤꯁꯪꯕꯨ ꯔꯧ ꯎ ꯄꯨꯨꯅꯤ ꯀꯥꯏꯅ ꯍꯥꯏꯖꯤꯜꯂꯒꯅꯤ ꯑꯩꯈꯣꯏꯁꯦ ꯑꯗꯣ ꯃꯥ ꯌꯥꯝ ꯐꯪꯉꯦꯕ ꯁꯤꯡꯉꯦ ꯀꯃꯥꯏ ꯍꫭꯏꯅꯦ ꯉꯥꯒꯁꯦ ꯀꯠ ꯀꯠ ꯍꯣ ꯍꯣꯏ ꯀꯠꯇꯦꯅꯦ ꯄꯨꯔꯧꯅ ꯃꯥꯟꯗꯦ ꯅꯠꯇꯦ
ꯄꯨꯔꯧꯒꯥꯏ ꯁꯤ ꯌꯥꯝ ꯍꯩꯕꯩ ꯇꯥꯏꯞꯇ
ꯏ ꯁꯤ ꯏꯃꯦꯃ ꯎꯄꯨꯔ ꯎꯄꯨꯔꯥꯎꯖꯤꯅꯦꯕꯣꯗꯣꯏꯕ ꯑ ꯑꯩꯗꯤ ꯀꯌꯥ ꯍꯥꯏꯥꯏꯅ ꯗꯦꯕ ꯑꯆꯧꯕꯗꯨꯅꯤ ꯃꯤ ꯎꯄꯨꯗ ꯂꯥꯛꯄꯗꯨꯅꯤꯅꯤ ꯕꯣꯛꯁ ꯕꯣꯛꯁꯇ
ꯍꯣꯏꯅꯦ ꯑꯗꯣ ꯈꯪꯉꯦꯕ ꯈꯪꯉꯦꯕ ꯑꯩ ꯈꯪꯉꯦꯕ ꯑꯗ ꯑꯆꯧꯕ ꯑꯗꯨ꯭ꯔꯣ ꯃꯆꯥꯗꯨꯔ ꯑꯉꯥꯡꯗꯣ ꯀꯔꯝꯕꯅꯣ
ꯑꯣ ꯑꯉꯥꯡꯗꯣ ꯑꯉꯥꯡꯗꯨꯗꯤ ꯑꯆꯧꯕꯗꯨꯅꯤꯗꯅ ꯃꯆꯥꯗꯨꯗꯤ ꯀꯔꯤ ꯆꯥꯔꯨꯅꯦ ꯑꯆꯧꯕꯗꯨꯅꯦꯕ ꯄꯨꯔꯧ ꯅꯠꯇ꯭ꯔꯤꯉꯩ ꯏꯅꯦ ꯉꯥ ꯑꯇꯩ ꯑꯃꯇ ꯆꯥꯗꯦ ꯃꯥ ꯂꯣꯏꯔꯦ꯫ ꯉꯥꯁꯦ ꯑꯩꯈꯣꯏꯅ ꯊꯣꯡꯉꯅꯤꯗꯅ ꯇꯣꯏꯊꯣꯡꯁꯦ ꯇꯣꯏꯊꯣꯡꯁꯦ ꯊꯣꯡꯉꯒ ꯊꯝꯃꯅꯤ ꯑꯗꯨꯒ ꯑꯁ ꯃꯥꯗꯤ ꯇꯣꯏꯊꯣꯡ ꯆꯥꯔꯣꯏꯕ ꯑꯩꯈꯣꯏꯅ ꯃꯥꯏꯗꯤ ꯇꯥꯎꯊꯣꯛꯑ ꯊꯝꯕꯤꯅꯦꯕ ꯃꯃꯥꯅ ꯍꯦꯛ ꯍꯦꯛ ꯊꯝꯕꯤꯑꯦꯕꯀꯣ꯫ ꯑꯇꯥꯎꯕꯗꯨꯒꯩ ꯆꯥꯗꯣꯏꯅꯦ ꯑꯗꯨꯁꯨ ꯑꯇꯥꯎꯕ ꯑꯇꯥꯎꯕ ꯅꯠꯇꯦꯗꯤ ꯆꯥꯗꯦ ꯑꯗꯣ ꯁꯤ ꯑꯉꯥꯡꯁꯦ ꯈꯪꯕ꯭ꯔꯥ ꯀꯩꯅꯣ ꯕꯤꯗꯥꯛꯄꯇꯤ ꯃꯥꯁꯦ ꯍꯧꯖꯤꯛꯁꯦ ꯀꯥꯎꯟꯁꯤꯜꯂꯤꯡ ꯀꯟ ꯇꯧꯔꯤꯕ
ꯎꯝ ꯎꯝ
ꯉꯔꯥꯡ ꯅꯍꯥꯟꯁꯨ ꯆꯠꯂꯨꯏꯕ ꯃꯃꯥꯒ ꯇꯧꯔꯒ ꯑꯉꯥꯡꯁꯦ ꯑꯥ ꯑꯧ ꯑꯗꯨ ꯀꯥꯎꯟꯁꯤꯂꯤꯡ ꯇꯧꯕꯁꯦ ꯀꯃꯥꯏꯅ ꯇꯧꯒꯗ ꯃꯥꯁꯦ ꯑꯩꯈꯣꯏꯒꯤ ꯑꯥ ꯂꯥꯏꯔꯤꯛ ꯄꯥꯕꯁꯦ ꯑꯉꯥꯡꯁꯦ ꯅꯣꯏꯁꯨ ꯅꯣꯏ ꯅꯣꯏ ꯑꯗꯨ ꯍꯣꯏ ꯑꯆꯧꯕ ꯇꯥꯛꯑꯅꯤꯅ ꯈꯪꯉꯥꯔꯣꯏꯕꯀꯣ ꯑꯩꯁꯨ ꯃꯣꯏ ꯂꯥꯏꯔꯤꯛ ꯁꯨꯝ ꯇꯥꯛꯏꯅꯤꯅ ꯄꯔꯥ ꯐꯥꯕꯁꯦ ꯕꯦꯔꯦꯡ ꯕꯦꯔꯦꯡ ꯇꯧꯔꯅꯤꯅ ꯐꯠ ꯐꯥꯔꯅꯦꯕ ꯐꯥꯕꯁꯦ ꯌꯥꯝ ꯊꯨꯏꯑꯦꯕ꯫ ꯑ ꯐꯥꯕꯁꯦ ꯊꯨꯔꯅꯦꯕ ꯑꯗꯨꯒ ꯁꯥꯔ ꯏꯊꯣꯔꯛꯑꯅꯤꯅꯀꯣ ꯑꯗꯨꯒ ꯅꯣꯡꯉꯥꯜꯂꯒꯅꯅꯦ ꯊꯣꯛꯄ ꯑꯃ ꯉꯥꯔꯥꯡ ꯐꯥꯒꯤꯕ ꯄꯣꯠꯁꯦ ꯌꯥꯝ ꯊꯨ ꯊꯨꯗꯤ ꯐꯥꯕ ꯑꯗꯨꯗ ꯗꯥꯛꯇꯔꯅ ꯃꯣꯏꯁꯤ ꯂꯩꯥꯏꯅ ꯑꯃ ꯃꯃꯤꯡꯒ ꯍꯥꯏꯌꯦ ꯈꯪꯗꯦ ꯑꯗꯣ ꯃꯉꯣꯟꯗ ꯍꯥꯏꯔꯤꯁꯦ ꯀꯃꯥꯏꯅ ꯇ꯭ꯔꯤꯠ ꯇꯧꯕꯤꯒꯗꯒꯦ ꯍꯥꯏꯕꯁꯤꯗ ꯑꯉꯥꯡꯁꯤꯗ ꯅꯣꯏꯅ ꯃꯥꯅ ꯇꯧꯒꯗꯕ ꯇꯧꯕ ꯌꯥꯕ ꯊꯕꯛ ꯍꯥꯏꯇꯥꯔꯦꯀꯣ ꯑꯦ ꯑꯉꯥꯡꯅ ꯇꯧꯕ ꯌꯥꯕꯗꯤ ꯃꯥꯏ ꯕꯣꯏ ꯂꯣꯏꯁꯟꯕ ꯑꯣꯏꯔꯁꯨ ꯑꯉꯥꯡꯒꯤ ꯆꯦ ꯆꯥꯡ ꯑꯃ ꯀꯩꯅꯣꯝꯃ ꯂꯥꯏꯔꯤꯛ ꯅꯨꯡꯂꯤꯛ ꯀꯔꯤ ꯀꯔꯥ ꯈꯣꯡꯎ ꯃꯐꯝ ꯆꯥꯅ ꯊꯝꯃꯣ ꯍꯥꯏꯕꯁꯤꯗ ꯑꯩꯈꯣꯏꯅ ꯑꯉꯥꯡꯅꯦ ꯅꯨꯡꯁꯤꯔꯤꯅꯦꯅ ꯃꯃꯥ ꯃꯄꯥ ꯄꯦꯔꯦꯟꯁꯤꯡꯁꯤꯅ ꯑꯦ ꯀꯗꯥꯏ ꯀꯗꯥꯏ ꯃꯃꯥ ꯇꯧꯔꯒꯦ ꯑꯗꯨ ꯇꯧꯕꯤꯔꯒꯦ ꯄꯤꯔꯛꯑꯣ ꯍꯥꯏꯕꯁꯦ ꯑꯁꯤ ꯗꯣꯛꯇꯔꯅ ꯍꯥꯏꯌꯦ ꯑꯁꯤꯕ ꯊꯕꯛꯁ ꯇꯧꯕꯤꯒꯅꯨ ꯃꯣꯏꯅ ꯇꯧꯕ ꯉꯝꯕ ꯑꯔꯨꯝ ꯑꯔꯥꯛ ꯃꯣꯏꯅ ꯃꯁꯥ ꯁꯣꯛꯀꯗꯕ ꯈꯣꯠꯀꯗꯕ ꯇꯧꯅꯤꯡꯒꯅꯨ ꯍꯥꯏꯕ ꯋꯥꯅꯤ ꯑꯗꯨꯝꯕ ꯑꯗꯨꯃꯥꯏꯅ ꯃꯃꯥꯁꯤꯡꯅ ꯍꯦꯟꯅ ꯀꯩ ꯍꯥꯏꯅꯤ ꯃꯄꯥꯁꯤꯡꯅ ꯑꯦ ꯏꯆꯥ ꯄꯤꯔꯣ ꯄꯤꯔꯣ ꯃꯃꯥ ꯊꯝꯃꯨꯔꯒꯦ ꯃꯥꯃ ꯇꯧꯕꯤꯔꯒꯦ ꯁꯤ ꯌꯥꯝ ꯇꯧꯕꯤꯒꯅꯨ ꯑꯉꯥꯡꯗ ꯍꯩꯅꯤꯡꯕꯤ ꯀꯩꯅꯣꯁꯦ ꯌꯥꯝ ꯋꯥꯠꯂꯦ ꯍꯥꯏꯌꯦꯕ ꯈꯪꯕ꯭ꯔꯥ ꯑꯗꯨꯗꯨꯅ ꯑꯗꯨꯝ ꯍꯩꯅꯈꯤꯗꯅ ꯀꯩꯅꯣ ꯇꯧꯋꯦꯌꯦ꯫ ꯑꯗꯨꯅ ꯇꯧꯍꯟꯕꯤꯒꯅꯨ ꯑꯗꯨꯒ ꯃꯤꯉꯣꯟ ꯃꯤꯒ ꯀꯝꯄꯤꯌꯥꯔ ꯇꯧꯔꯒ ꯅꯪꯗꯤ ꯑꯗꯨ ꯇꯧꯗꯦ ꯃꯤ ꯃꯆꯥꯗꯤ ꯑꯗꯨ ꯇꯧꯏ ꯑ ꯇꯧꯏꯤ ꯀꯥꯏꯅ ꯍꯥꯏꯕꯤꯕ ꯂꯩꯗꯅ ꯑꯧ ꯑꯧ ꯑꯣ ꯑꯗꯨ ꯌꯥꯔꯤꯉꯩ ꯇꯧꯕꯤꯒꯅꯨ ꯑꯉꯥꯡꯁꯦ ꯑꯗꯨꯒ ꯑꯩꯈꯣꯏꯒꯤ ꯊꯤꯅ ꯊꯤꯅ ꯁꯨꯝ ꯀꯩꯅꯣꯝꯃꯛꯇꯪ ꯁꯣꯏꯔꯝꯃꯒꯁꯨ ꯅꯪꯉ ꯇꯧꯕꯁꯤꯗꯤ ꯀꯥꯏꯅ ꯃꯃꯥꯅꯒꯝ ꯁ ꯉꯥꯡꯕꯗꯣ ꯑꯗꯨꯃꯥꯏꯅꯒ ꯌꯥꯝ ꯊꯤ ꯊꯤꯅ ꯑꯩꯈꯣꯏ ꯉꯥꯡꯝꯕꯤꯕ ꯑꯉꯥꯡꯅ ꯈꯤꯇꯪ ꯁꯣꯏꯕꯗ ꯀꯥ ꯍꯦꯟꯅ ꯉꯥꯡꯕ ꯆꯩꯕ ꯂꯥꯎꯕ ꯈꯣꯡꯕ ꯑꯁꯤ ꯇꯧꯕꯤꯒꯅꯨ ꯅꯣꯏꯁꯨ ꯀꯥꯎꯁꯤꯟꯅꯤꯡꯅ ꯌꯥꯝ ꯐꯖ ꯐꯖ ꯄꯤꯕꯖꯥꯠꯅꯤ ꯑ ꯄꯦꯔꯦꯟꯁꯤ ꯑ ꯄꯦꯔꯦꯟꯁꯅ ꯇꯣꯉꯥꯟꯅ ꯐꯝꯍꯜꯂꯦꯗꯅ ꯑꯗꯩꯗꯤ ꯑꯉꯥꯡꯁꯤ ꯑꯃꯨꯛ ꯇꯧꯔꯒ ꯑꯗꯒꯤ ꯄꯦꯔꯦꯟꯁ ꯀ ꯑꯃꯨꯛ ꯇꯧꯕ ꯑꯉꯥꯡꯃꯨꯛ ꯇꯧꯔꯒ ꯃꯣꯏꯒꯤ ꯄꯦꯔꯦꯟꯁꯀꯤꯁꯨ ꯌꯦꯡꯈꯤꯖꯥꯠꯅꯦꯕ ꯗꯣꯛꯇꯔꯁꯤꯡꯁꯤꯅ ꯑꯁꯣꯏꯕ ꯀꯔꯤ ꯌꯥꯎꯖꯠꯅꯣ ꯃꯣꯏ ꯄꯦꯔꯦꯟꯁꯁꯤꯅ ꯍꯥꯏꯔꯛꯄꯗ ꯍꯥꯏꯗꯤ ꯑꯉꯥꯡꯗꯨꯒꯁꯨ ꯍꯪꯉꯝꯗꯣꯏꯅꯤꯗꯅ ꯅ ꯏꯃꯥꯅ ꯀꯃꯥꯏꯅ ꯇꯧꯏꯤ ꯕꯕꯥꯅ ꯀꯃꯥꯏꯅ ꯇꯧꯏꯤ ꯑꯗꯨ ꯇꯧꯏꯤ ꯑꯗꯥ ꯇꯧꯏ ꯀꯥꯏꯅ ꯁꯨꯝ ꯑꯉꯥꯡꯗꯁꯨ ꯑꯗꯨꯝ ꯍꯪꯉꯝꯗꯣꯏꯅꯦꯕ ꯍꯥꯏꯗꯤ ꯃꯃꯥ ꯃꯄꯥ ꯃꯆꯥꯗꯨꯃꯒꯤ ꯃꯃꯥꯡꯗ ꯅꯨꯡꯉꯥꯏꯇꯕ ꯄꯣꯠꯇꯣ ꯃꯃꯥꯅ ꯀꯩ ꯍꯥꯏꯔꯛꯀꯗꯒꯦ ꯑꯗꯨ ꯍꯥꯏꯔꯛꯀꯗꯒꯦ ꯀꯥꯏꯅ ꯍꯥꯏꯕ ꯉꯝꯗꯕ ꯋꯥꯔꯤꯗꯣ ꯂꯩꯔꯝꯕꯁꯨ ꯑꯉꯥꯡꯗꯨꯅ ꯐꯣꯡꯗꯣꯛꯅꯤꯡꯕꯁꯨ ꯀꯤꯕ ꯂꯩꯔꯝꯕꯁꯨ ꯇꯣꯉꯥꯟ ꯇꯣꯉꯥꯟꯅ ꯁꯨꯝ ꯀꯥꯎꯟꯁꯤꯂꯤꯡ ꯇꯧꯅꯔꯤꯅꯦꯕ
ꯑꯗꯨꯅꯦ ꯑꯩꯈꯣꯏꯗꯝꯆꯥꯥꯏ ꯃꯆꯥꯁꯨ ꯇꯧꯔꯤꯅꯦꯕ
ꯏ
ꯃꯣꯏꯗꯨꯅ ꯀꯣ ꯑꯃꯅꯤ ꯃꯣꯏꯗꯨꯗꯤ ꯆꯥꯎꯔꯕ ꯉꯥꯏꯗ ꯆꯍꯤ ꯍꯟꯇ꯭ꯔꯃꯦꯦꯇꯤꯛ ꯊꯥꯔ ꯑꯦꯂꯚꯦꯟ ꯀꯥꯏꯅꯦꯕ ꯃꯥꯁꯦ ꯀ꯭ꯂꯥꯁ ꯇꯦꯟꯁꯤꯗ ꯕꯣꯔꯗꯤꯡ ꯂꯩꯉꯥꯏ ꯋꯥꯟꯗꯔꯛꯑꯦꯅ ꯍꯥꯏꯔ ꯆꯠꯄ ꯑꯗꯨꯒ ꯗꯣꯛꯇꯔꯗ ꯌꯦꯡꯉꯀꯥꯟꯗ ꯗ ꯑꯗꯨꯒꯤ ꯁꯥꯏ ꯇꯁꯇꯣ ꯌꯥꯝ ꯊꯤꯅ ꯋꯥꯡꯕ ꯍꯥꯏ ꯗꯤ ꯄ꯭ꯔꯦꯁꯔꯁꯦ ꯄ꯭ꯔꯦꯁꯔꯅ ꯑꯣꯏꯗꯣꯏꯅꯦ ꯃꯥꯁꯦ ꯄ꯭ꯔꯦꯁꯔꯅ ꯅꯝꯃꯀꯥꯟꯗ ꯑꯗꯨꯒ ꯃꯥ ꯖꯦ ꯑꯩꯈꯣꯏ ꯀꯣꯛꯇ ꯁꯤꯡꯂꯤ ꯑꯅꯤ ꯌꯥꯎꯋꯦ ꯍꯥꯏꯕꯀꯣ ꯑꯩꯈꯣꯏꯒꯤ ꯉꯛꯁꯝꯒꯤꯁꯤꯒꯤ ꯍꯧꯔꯛꯄ ꯉꯛꯀ ꯀꯣꯛꯀ ꯇꯥꯏꯅꯕꯁꯦ ꯁꯤꯗ ꯁꯝꯂꯨꯔꯒ ꯄꯩꯁꯥ ꯍꯥꯏꯁꯦ ꯁꯤꯗ ꯑꯃ ꯁꯤꯡꯂꯤ ꯑꯃ ꯀꯥꯔꯟ ꯑꯃ ꯆꯠꯂꯦ ꯍꯥꯏꯕꯀꯣ ꯁ꯭ꯋꯥꯏꯁꯤꯗ ꯌꯦꯠꯅ ꯌꯦꯠ ꯑꯉꯥꯡ ꯅꯠꯇꯦ ꯃꯤ ꯂꯣꯏꯅꯒꯤ ꯌꯦꯠꯀ ꯑꯣꯏꯒꯁꯦ ꯑꯣꯏꯅ ꯅꯝꯒꯗꯕꯅꯦ ꯍꯥꯏꯕ ꯑꯗꯣ ꯃꯥꯒꯤꯁꯤꯅ ꯌꯦꯠꯅ ꯅꯝꯕ ꯌꯦꯠꯅ ꯃꯊꯛ ꯊꯪꯕ ꯍꯥꯏꯇꯥꯔꯦ ꯑꯗꯨꯒ ꯁꯤꯡꯕꯤ ꯑꯅꯤꯁꯤꯁꯨ ꯆꯥꯎ ꯃꯥꯟꯅꯗꯕꯒꯤ ꯃꯤ ꯃꯌꯥꯝꯅ ꯃꯌꯥꯝꯗꯩ ꯈꯤꯇꯪ ꯀꯩꯅꯣꯠ ꯈꯔ ꯃꯥꯟꯅꯔꯣꯏꯗꯕ ꯑꯉꯥꯡꯗꯤ ꯑꯣꯏꯗꯣꯏꯅꯦ ꯃꯁꯥꯏ ꯀꯣꯛꯇꯣ ꯀꯩꯅꯣꯝꯗꯤ ꯇꯧꯒꯗꯕ ꯑꯣꯏꯕ ꯑꯗꯨ ꯃꯇꯝꯁꯤꯗ ꯄ꯭ꯔꯦꯁꯔꯗ ꯁꯨꯝ ꯄꯤꯤꯁꯜꯂꯀꯥꯟꯗ ꯃꯥꯅ ꯄꯨꯕ ꯉꯝꯃꯛꯇꯕꯗꯣ
ꯎꯝ
ꯅꯣꯔꯃꯦꯜ ꯑꯣꯏꯗ꯭ꯔꯦ ꯑꯗꯨꯏ ꯃꯊꯛꯇ ꯇꯔ ꯄꯤꯔꯛꯕ ꯄ꯭ꯔꯦꯁꯥ ꯁꯥꯔ ꯃꯌꯥꯝꯁꯨ ꯅꯣꯔꯃꯦꯜ ꯑꯣꯏꯗꯕꯗꯒꯤ ꯑꯗꯩ ꯗꯣꯛꯇꯔꯅ ꯃꯃꯥ ꯖꯨ ꯃꯥꯁꯨ ꯀꯥꯎꯟꯁꯂꯤꯡꯁꯦ ꯇꯧꯔꯦ ꯍꯥꯏꯕꯀꯣ ꯑꯝ ꯃꯃꯥꯁꯤꯅ ꯍꯪꯉꯤ ꯊꯣꯛꯂꯛꯒ ꯗꯣꯛꯇꯔꯅ ꯅꯪꯉꯣꯟꯗ ꯍꯥꯏꯔꯛꯏꯗ ꯀꯩ ꯍꯥꯏꯅꯣ ꯍꯥꯏꯌꯦ ꯑꯗꯨꯒ ꯅꯪ ꯈꯪꯉꯛ ꯀꯩꯗꯧꯒꯦ ꯍꯥꯏꯅꯣ ꯍꯥꯏ ꯑꯗꯨꯝ ꯎꯝ ꯎꯝ ꯎꯝ ꯑꯗꯨꯝ ꯅꯦꯆꯔꯁꯦ ꯌꯦꯡꯉꯣ ꯑꯗꯩ ꯃꯃꯥꯁꯤꯁꯨ ꯀꯧꯔꯒ ꯍꯥꯏ ꯑꯉꯥꯡꯗ ꯄ꯭ꯔꯦꯁꯔ ꯌꯥꯝ ꯄꯤꯒꯅꯨꯣ ꯍꯒꯅꯣ ꯑꯗ ꯃꯥꯅ ꯋꯥ ꯉꯥꯡ ꯊꯣꯛꯇ꯭ꯣꯏꯔꯤꯗꯣ ꯁꯨꯝ ꯅꯣꯏ ꯃꯥꯅ ꯍꯥꯏꯔꯒ ꯅꯣꯏꯅ ꯌꯥꯔꯣꯏꯗꯕꯒꯤ ꯃꯑꯣꯡ ꯂꯩꯕ ꯈꯣꯠꯄ ꯑꯗꯨꯒꯨꯝꯕꯩꯅꯤ ꯈꯣꯠꯄꯅꯤ ꯃꯥꯅ ꯑꯄꯥꯝꯕꯁꯨ ꯈꯔ ꯈ ꯇꯧ ꯏꯌꯣꯟꯍꯌꯦ ꯑꯗꯒꯤꯗꯤ ꯂꯤꯆ ꯂꯤ ꯆꯤꯁꯦ ꯕꯣꯔꯗꯤꯡ ꯃꯥ ꯑꯗꯨꯒꯤ ꯗꯣꯛꯇꯔꯗ ꯂꯥꯏꯌꯦꯡꯉꯒ ꯕꯣꯔꯗꯤꯡꯗ ꯊꯤꯟꯕꯁꯦ ꯆꯤꯁꯦ ꯂꯩꯌꯣ ꯍꯥꯏꯌꯦ ꯁꯨꯡꯉꯩꯀꯥꯟꯅꯗ ꯑꯣꯏꯗꯣꯏꯅꯦꯕ ꯂꯤꯗꯤ ꯆꯤꯖꯦ ꯃꯃꯥꯅ ꯑꯃꯇꯪ ꯂꯧꯒꯦꯅ ꯂꯧꯔꯨꯏ ꯍꯥꯏꯕ ꯑꯗꯨꯒ ꯇꯥꯞ ꯂꯝꯣꯝ ꯄꯥꯏ ꯇꯔꯥ ꯍꯨꯟꯇꫭꯛꯈ꯭ꯔꯦꯌꯦ ꯑꯗꯥꯏꯅ ꯇꯧꯗꯅ ꯃꯌꯨꯝꯗꯖꯨ ꯃꯥꯏ ꯗꯣꯛ ꯗꯣꯛꯇꯔꯗꯩ ꯍꯜꯂꯛꯄꯁꯤꯗ ꯀꯣꯛꯇꯣ ꯑꯗꯨꯅꯦꯕꯀꯣ ꯇꯗꯨꯗꯨꯗ ꯍꯜꯂꯛꯄꯗꯨꯗ ꯗꯥꯔꯤꯖꯤꯗ ꯃꯥꯅ ꯅꫭꯖꯤ ꯆꯥꯏ ꯍꯥꯏꯌꯦ ꯑ ꯀꯐꯣꯏꯖꯦ ꯀꯐꫭꯏꯖꯦ ꯁꯨꯝ ꯆꯥ ꯀꯥꯟ ꯀꯥꯟꯖꯤꯗ ꯎꯝ ꯀꯩꯅꯣꯖꯦ ꯃꯣꯏ ꯃꯈꯨꯔꯥꯖꯤꯅ ꯉꯥꯡꯉꯦ ꯍꯥꯏꯕ ꯀꯩꯒꯤꯅꯣ ꯅꯪ ꯅꯊꯟꯗ ꯆꯥꯏ ꯃꯤ ꯇꯨꯏꯁꯟ ꯇꯧꯔꯤꯕ ꯑꯉꯥꯡ ꯃꯌꯥꯝꯁꯤ ꯄꯤꯖꯕꯁꯨ ꯅꯠꯇꯦ ꯆꯥꯒꯦ ꯍꯥꯏꯔ ꯏꯃꯨꯡꯗ ꯇꯨꯃꯤꯟꯅ ꯆꯥꯎꯆꫭ ꯌꯥꯗ꯭ꯔꯥ ꯍꯥꯏ ꯑꯗꯩꯗꯤ ꯐꯣꯏꯗꫭ ꯍꯦꯛꯇ ꯁꯨꯃꯥꯡ ꯂꯪ ꯊꫭꯛꯑꯝ ꯑꯃꯒ ꯆꯪꯒ꯭ꯔꯦꯌꯦ ꯑꯗꯒꯤ ꯃꯈꯨꯔꯥ ꯗꯨꯅ ꯃꯥꯗꯤ ꯈꯪꯗ ꯃꯗꯣꯝꯆꯥꯗ ꯇꯨꯃꯤꯟꯅ ꯍꯥꯏꯔꯦꯅ ꯅꯣꯡꯉꯥꯂ ꯃ ꯑꯈꯨꯔꯥꯗꯨꯅ ꯀꯐꯣꯏꯗꫭ ꯂꯩꯔ ꯄꯨꯔꯛꯑꯦꯌꯦ ꯑ ꯕꯦꯝꯃ ꯑꯩꯗꯤ ꯈꯪꯗꯕꯅꯤ ꯑꯦ ꯅꯪ ꯑꯩꯗꯤ ꯁꯨꯝ ꯑꯉꯥꯡ ꯃꯌꯥꯝ ꯂꯩꯕꯗꯨꯗ ꯅꯨꯡꯉꯥꯏꯇꯗꯅ ꯍꯥꯏꯕ ꯋꯥꯅꯤ ꯑꯗꫭꯏꯁꯨ ꯆꯥꯔꯣꯏ ꯀꯥꯏꯅ ꯇꯧꯔ ꯆꯥꯗꯦ
ꯑꯗꯩ ꯀꯥꯎꯟꯁꯤꯂꯤꯡ ꯇꯧꯔ ꯐꯠꯇ꯭ꯔꯥꯕꯥ
ꯀꯥꯎꯟꯁꯤꯂꯤꯡ ꯇꯧꯔ ꯍꯤꯗꯥꯛ ꯆꯥꯔꯤꯅꯦ ꯍꯞꯇꯥꯒꯤ ꯂꯨꯄꯥ ꯂꯤꯁꯤꯡ ꯅꯤꯄꯥꯟ ꯅꯤꯄꯥꯟꯃꯨꯛ ꯇꯥꯕ ꯍꯤꯗꯥꯛ ꯆꯥꯒꯤꯕꯅꯤ
ꯑꯗꯨ ꯐꯔꯛꯄꯔ
ꯐꯔꯦ ꯈꯔꯗꯤ ꯐꯔꯦ ꯑꯗꯣ ꯍꯧꯖꯤꯛꯁꯨꯅꯦ ꯑꯗꯨꯝ ꯁꯣꯁꯦꯂꯥꯏꯖꯇꯣ ꯀꯌꯥ ꯇꯧꯔꯛꯇꯕꯩꯗꯤ ꯑꯣꯏꯗꯣꯏꯅꯦꯕ ꯃꯥꯁꯦ ꯕꯣꯔꯗꯤꯡ ꯅꯕꯣꯗꯤꯌꯥꯒꯤ ꯊꯥꯅꯕꯅꯦꯅ ꯑꯃꯨꯛ ꯂꯩꯍꯜꯂꯨꯔꯦ ꯅꯕꫭꯗꯤꯌꯥ ꯈꯟꯗ꯭ꯔꯦ ꯑꯗꯩ ꯃꯁꯥꯖꯤ ꯑꯗꯨꯝ ꯈꯜꯂꯛꯇꯕꯒꯤ ꯗꯨꯝ ꯔꯤꯒ꯭ꯔꯦꯠ ꯑꯃ ꯅꯨꯡꯉꯥꯏꯇꯕ ꯑꯝ ꯗꯨꯝ ꯂꯩꯕꯗꯣ ꯑ ꯗꯤꯄ꯭ꯔꯦꯁꯟ ꯑꯣꯏ ꯗꯨꯗꯏꯅꯦꯕ ꯃꯥꯏꯁꯦꯀꯣ ꯌꯥꯝ ꯀꯟꯅꯗꯤ ꯑꯈꯣꯏꯅ ꯈꯪꯍꯧꯗꯕ ꯑꯣꯏꯗꫭꯏꯕ ꯗ ꯕꯣꯔꯗꯤꯡꯗ ꯊꯝꯃꯦ ꯕꯣꯔꯗꯤꯡꯗꯁꯨ ꯁ꯭ꯀꯨꯟꯗꫭ ꯗ꯭ꯔꫭꯞ ꯇꯧꯔꯒꯦ ꯂꯧ ꯊꯨꯎ ꯂꯥꯎ ꯀꯥꯏꯅ ꯍꯥꯏ ꯏꯌꯦ ꯑꯗ ꯃꯃꯥ ꯍꯣꯏꯁꯤꯅ ꯑ ꯅ ꯊꯦꯝꯃ ꯇꯧꯔꯒ ꯑꯃꯨꯛ ꯇꫭꯛ ꯇꯧꯔꯦꯗꯅ ꯍꯟꯇꯛ ꯃꯛꯁꯨ ꯇꯧꯔꯤꯅꯦ ꯃꯤ ꯂꯣꯟꯟꯖꯦꯜ ꯂꯧꯊꯣꯛꯎ ꯂꯥꯎ ꯑꯗꯩ ꯃꯉꯣꯟꯗ ꯑꯗꯨꯏ ꯐꯤꯕꯝꯗ ꯇꯧꯒꯗꯗꯤ ꯃꯥꯅ ꯑꯉꯥꯡꯗꯨꯅꯒ ꯍꯦꯛꯇ ꯑꯩꯉꯣꯟꯗ ꯍꯥꯏꯈꯣ ꯈꯣꯠꯀꯣ ꯑꯩ ꯃꯤꯡꯗꯨꯕꯨ ꯂꯩꯅ ꯇꯧꯔ ꯆꯟꯈꯤꯕꯅꯦꯕ ꯁ꯭ꯀꯨꯜꯗꯣ ꯑ ꯑꯣꯖꯥꯈꯩ ꯐꯩ ꯍꯥꯏꯔꯒ ꯑꯗꯨꯃꯥꯏꯅ ꯇꯧꯋꯦ ꯑꯩꯁꯤꯁꯨ ꯑꯩ ꯑꯃꯨꯛ ꯏꯁꯥꯁꯦ ꯗꯤꯄ꯭ꯔꯦꯁꯟꯗꯨ ꯆꯠꯂꯤꯕ ꯃꯊꯪ ꯃꯊꯪ ꯍꯥꯏꯗꯤ ꯏꯃꯥꯒꯤ ꯃꯔꯤ ꯑꯣꯏꯗꯣꯏꯅꯦꯕꯀꯣ ꯃꯥꯏ ꯃꯥꯏ ꯍꯣꯔꯃꯣꯟꯗꯨꯗꯤ ꯑꯗꯨꯝ ꯌꯥꯝꯅ ꯍꯥꯏꯁꯦ ꯈꯔꯗꯤ ꯑꯗꯨꯝ ꯑꯩꯈꯣꯏꯁ ꯂꯥꯏꯅꯥ ꯇꯤꯟꯅꯥꯁꯦ ꯈꯔꯗꯤ ꯑꯗꯨꯝ ꯃꯥꯟꯅꯔꯤꯁꯦ ꯀꯩꯒꯤꯅꯣ ꯍꯥꯏꯔꯀꯥꯟꯗ ꯃꯥꯒꯤ ꯏ ꯑꯗꯩ ꯃꯥꯏ ꯍꯣꯔꯃꯣꯟꯗꯣ ꯈꯔ ꯈꯔ ꯃꯥꯟꯅꯕꯩꯅꯦꯕ ꯑꯗꯨꯅ ꯑꯩꯁꯨ ꯁꯨ ꯑꯗꯨꯒꯨꯝꯕ ꯑꯗꯨꯏꯗꯣ ꯈꯔ ꯇꯧꯋꯦꯕꯀꯣ
ꯎꯝ
ꯑꯗꯨ ꯑꯗꯨ ꯇꯥꯟꯗꯨ ꯆꯥꯟꯅꯕ ꯍꯥꯏꯇꯥꯔꯦ ꯃꯥꯏꯗ ꯑꯩ ꯑꯩꯕꯨꯗꯤ ꯍꯤꯗꯥꯛ ꯆꯥꯏꯅꯦ ꯍꯧꯖꯤꯛ
ꯑꯗꯣ ꯑꯩꯈꯣꯏꯁꯤꯅ ꯑꯃꯨꯛ ꯃꯣꯕꯥꯏꯜꯁꯦ ꯃꯣꯕꯥꯏꯜ ꯄꯥꯏꯕꯗꯒꯤꯁꯦ ꯑꯌꯥꯝꯕ ꯑꯣꯏꯕ
ꯃꯣꯕꯥꯏꯜꯁꯨ ꯑꯣꯏꯀꯣ ꯑꯗꯒꯤ ꯍꯣꯏ ꯑꯩꯁꯨ ꯄ꯭ꯔꯦꯁꯔꯁꯨ ꯏꯁꯥꯒꯤ ꯑꯗꯨꯨ ꯏꯁꯥꯒꯤ ꯄ꯭ꯔꯦꯁꯔꯒꯤ ꯋꯥ ꯅꯠꯇꯦ ꯑꯩꯗꯤ ꯏꯁꯥꯒꯤ ꯊꯕ ꯑꯃ ꯇꯧꯔꯀꯥꯟ ꯆꯠꯦ ꯁꯦꯔꯁ ꯈꯔ ꯑꯣꯏꯅ ꯂꯧꯖꯩꯑꯕ ꯑꯗꯨꯅ ꯁꯦꯔꯁ ꯀꯨꯝꯕꯁꯦ ꯈꯔ ꯂꯧꯁꯤꯟꯕꯗꯣ ꯍꯦꯟꯃꯟꯕꯒꯤꯗꯤ ꯑꯣꯏꯗꯣꯏꯅꯦꯕ ꯍꯟꯗꯛꯁꯦ ꯀꯣꯛ ꯄꯨꯕ ꯉꯝꯃꯛꯇꯕ ꯍꯥꯏꯇꯥꯔꯦ
ꯑꯗꯨ ꯅ ꯍꯤꯗꯥꯛ ꯀ ꯁꯥꯕ꯭ꯔꯣ ꯅꯗꯌꯥ
ꯏꯃꯥ ꯂꯥꯏꯌꯦꯡꯉꯤꯅꯦ ꯑꯩ ꯆꯦꯛꯁꯦ ꯇꯧꯗꯣ ꯉꯁꯤ ꯆꯀꯗꯧꯗꯣ ꯑꯉꯥꯡ ꯑꯦꯠꯃꯤꯁꯟ ꯇꯧꯕꯒꯤ ꯂꯥꯛꯀꯅꯤ ꯂꯩꯔꯝꯃꯣ ꯍꯥꯏꯅ ꯑꯃꯨꯛ ꯂꯩꯔꯦ ꯑꯗꯨꯒꯣꯏꯅꯁꯇꯦ ꯇꯨꯝꯕꯗꯨꯗꯤ ꯌꯥꯔꯦꯕꯀꯣ ꯊꯥꯏꯅ ꯇꯨꯝꯕ ꯌꯥꯗꯕꯁꯤꯅ ꯊꯥꯏꯅ ꯔꯤꯁꯔꯁ ꯉꯥꯏ ꯌꯥꯗꯦꯕ ꯑꯗꯨ ꯁꯨꯝ ꯇꯦꯟꯁꯟꯅꯅꯦ ꯁꯨꯝ ꯈꯔ ꯂꯩꯈꯤꯕꯗꯣ ꯑꯏꯗ ꯌꯦꯡꯊꯣꯛꯑꯃꯗꯤ ꯑꯃꯨꯛ ꯐꯕ ꯑꯩꯗꯨꯁꯨ ꯂꯥꯟꯇꯛꯇꯗꯤꯛꯇ ꯀꯣꯛꯇꯣ ꯈꯔ ꯀꯣꯛꯅꯨꯡꯗꯣ ꯑꯣꯏꯅ ꯅꯨꯡꯉꯥꯏꯇꯕꯒꯤ ꯐꯤꯕꯝꯗ
ꯃꯣꯏꯗꯤ ꯒꯨꯂꯤ ꯆꯥꯈ꯭ꯔꯒ ꯁꯨꯝ ꯂꯦꯞꯇꯗꯤ ꯌꯥꯗꯦ ꯍꯥꯏꯕ ꯑꯃ ꯇꯧꯋꯏ ꯍꯥꯏꯅꯤ
ꯑꯦ ꯃꯥꯏ ꯗꯣꯁ ꯁꯨꯅ ꯆꯥꯊꯣꯛꯄ ꯑꯃ ꯂꯩ ꯑꯗꯨ ꯑꯗꯨ ꯁꯨꯗꯗꯤ ꯌꯥꯗꯕ
ꯑꯩꯈꯣꯏ ꯊꯣꯏꯒꯤꯁꯨ ꯃꯥꯁꯨ ꯅꯍꯥꯟꯋꯥꯏ ꯃꯔꯛ ꯗꯤꯄ꯭ꯔꯦꯁꯟ ꯇꯧꯕꯗ ꯍꯤꯗꯥꯛ ꯌꯥꯝ ꯁꯥꯡꯅ ꯆꯥꯈꯤꯕ ꯑꯗꯨꯗꯣ ꯍꯧꯖꯤꯛ ꯃꯥꯁꯨ ꯑꯗꯨꯝ ꯀꯥꯎꯟꯁꯤꯂꯤꯡꯁꯦ ꯃꯔꯛ ꯃꯔꯛꯇ ꯑꯗꯨꯝ ꯆꯠꯂꯤꯅꯦ ꯐꯠ ꯂꯥꯎꯅ ꯊꯥꯗꯣꯛꯄꯁꯨ ꯌꯥꯗꯦ ꯍꯥꯏꯌꯦꯕ ꯀꯩꯅꯣꯒꯤ ꯗꯤꯄ꯭ꯔꯦꯁꯟꯒꯤ ꯒꯨꯂꯤꯁꯦ ꯍꯦꯛ ꯃꯣꯏ ꯊꯥꯕ ꯍꯧꯈ꯭ꯔꯒꯗꯤ ꯃꯣꯏ ꯗꯣꯛꯇꯔꯗꯅ ꯑꯗꯨꯝ ꯍꯥꯏꯕꯋꯥꯒꯅꯦꯕ ꯑꯗꯨꯝ ꯃꯥꯗꯤ ꯈꯔ ꯍꯪꯒꯠꯅ ꯆꯥꯕ ꯑꯃ ꯗꯔꯀꯥꯔ ꯑꯣꯏ ꯍꯥꯏꯌꯦꯕ
ꯎꯝ ꯑꯗꯩ ꯊꯥ ꯑꯅꯤ ꯂꯦꯚꯦꯟꯗꯤ ꯑꯣꯏꯗꯣꯏꯅꯦ ꯑꯩꯒꯤꯗꯤꯅꯦ ꯑꯩꯗꯤ ꯊꯥ ꯑꯩꯗꯣ ꯐꯥꯏꯚ ꯈꯛꯇꯅꯦꯕ ꯇ꯭ꯋꯦꯟꯇꯤ ꯃꯤ ꯇ꯭ꯋꯦꯟꯇꯤ ꯇꯤꯌꯣ ꯂꯩꯗꯨꯗꯤ ꯐꯥꯏꯚ ꯇꯦꯟ ꯐꯤꯞꯇꯤꯟ ꯁꯚꯦꯟ ꯄꯣꯏꯟ ꯐꯥꯏꯚ ꯑꯗꯨꯃꯥꯏꯅ ꯆꯠꯂꯦꯕ ꯑꯗꯨꯅ
ꯑꯗꯨ ꯑꯗꯨꯅꯦ ꯑꯣ ꯑꯗꯨ ꯑꯗꯨꯅꯦ ꯈꯪꯗꯦ ꯍꯧꯖꯤꯛꯀꯥꯟꯗꯁꯦ ꯂꯣꯏꯅ ꯗꯤꯄ꯭ꯔꯦꯁꯟ ꯂꯣꯏꯅ ꯑꯌꯥꯝꯕ ꯃꯤꯁꯤꯡꯁꯦ ꯂꯩꯅꯗꯕ ꯑꯇ ꯌꯥꯎꯗ꯭ꯔꯦꯀꯣ ꯎꯝ ꯐꯔꯦ ꯕꯤꯗꯥꯞꯇꯤ ꯋꯥꯔꯤꯁꯨ ꯌꯥꯝ ꯅꯨꯡꯉꯥꯏꯔꯤ ꯑꯩꯁꯨ ꯆꯉꯛꯄꯒꯤ ꯀꯩ ꯀꯩꯅꯣ ꯊꯕꯛ ꯏꯪꯈꯥꯡ ꯈꯛꯇꯪ ꯂꯣꯏꯁꯟ ꯈꯣꯠꯁꯟꯕ ꯇꯧꯔꯨꯔꯒꯦ ꯅꯪꯁꯨ ꯊꯣꯡꯗꯣꯏꯅꯤ ꯐꯣꯡꯗꯣꯏꯅꯤ ꯐꯔꯦ ꯐꯔꯦ ꯄꯣ ꯊꯥꯅꯔꯁꯤꯀꯣ ꯍꯣꯏ ꯍꯣꯏ ꯍꯣꯏ ꯍꯣꯏ ꯎꯝ ꯊꯝꯃꯦ ꯊꯝꯃꯦ ꯎꯝ ꯎꯝ ꯌꯥꯔꯦ